ꯎꯝ ꯍꯜꯂꯣ ꯇꯕ꯭ꯔꯣ
ꯇꯥꯏꯌꯦ
ꯀꯗꯧꯔ ꯂꯩꯒꯦ
ꯑꯁ ꯐꯝꯒ ꯂꯩꯔꯅꯤ ꯅꯨꯡꯁꯥ ꯁꯥꯥꯃꯝꯒꯤ ꯃꯄꯥꯟꯗ ꯐꯝꯃꯤꯅꯤ
ꯑꯁ ꯈꯣꯟꯖꯦꯜꯗꯤ ꯍꯤꯞꯄ ꯃꯥꯜꯂꯦꯍꯦ
ꯎꯝ ꯉꯁꯥꯏ ꯍꯤꯞꯄꯤꯕꯒꯤ ꯎꯝ ꯀꯩꯗꯧꯔꯤꯕ ꯅꯪ ꯆꯠꯇꯦ ꯁ꯭ꯀꯨꯜ
ꯍꯧꯖꯤꯛ ꯈꯤꯇꯪ ꯌꯨꯝ ꯎꯝ ꯂꯧꯗꯩ ꯍꯜꯂꯛꯑꯦ
ꯑꯥ ꯂꯣꯏꯔꯕꯣ
ꯂꯣꯏꯗ꯭ꯔꯤ ꯑꯃꯨꯛ ꯆꯪꯂꯛꯇꯣꯏꯅꯦ ꯏꯁꯤꯡ ꯈꯤꯇꯪ ꯂꯧꯒꯦ ꯍꯥꯏꯅ ꯂꯥꯛꯄ ꯍꯥꯏꯇꯥꯔꯦ ꯋꯥꯠꯇꯤ ꯋꯥꯠꯂꯤ
ꯎꯝ
ꯀꯔꯤ ꯃꯊꯦꯜ ꯇꯧꯔꯕꯣ ꯉꯁꯤꯗꯤ
ꯉꯁꯤꯗꯤ ꯉꯔꯥꯡ ꯅꯨꯡꯗꯥꯡꯒꯤ ꯆꯥꯏ ꯉꯔꯥꯡ ꯅꯨꯡꯗꯥꯡ ꯕꯣꯏꯂ꯭ꯔ ꯆꯥꯕꯀꯣ
ꯎꯝ
ꯉꯔꯥꯡ ꯅꯨꯡꯗꯥꯡꯒꯤꯅ
ꯑꯗꯨꯗꯤ ꯉꯔꯥꯡ ꯅꯨꯡꯗꯥꯡꯒꯤ ꯑꯣꯏꯔꯗꯤ ꯍꯥꯎ ꯑꯍꯥꯎꯕꯅꯤꯅꯦ
ꯎꯝ ꯑꯍꯥꯥꯎꯕꯅꯦ
ꯃꯤ ꯃꯆꯥꯗꯤ ꯑꯍꯥꯎꯕꯒ ꯆꯥꯏꯌꯦ ꯀꯣ
ꯂꯤꯛꯑꯗꯤ
ꯑꯩꯈꯣꯏꯗꯤ ꯑꯁ ꯍꯋꯥꯏ ꯃꯇꯥ꯭ꯔꯗꯣ ꯊꯣꯡꯉꯦ ꯑꯁ ꯆꯥꯛ ꯆꯪꯗꯕ ꯍꯥꯏꯇꯥꯔꯦ
ꯅꯔꯥꯏꯕꯛ ꯐꯔꯕꯅꯤ ꯃꯥꯇꯔ ꯐꯥꯎ ꯆꯥꯕ ꯐꯪꯉꯤ
ꯏꯁ ꯃꯇꯔ ꯍꯦꯟꯅ ꯍꯥꯎꯕ꯭ꯔꯥ ꯑꯗꯨꯗꯤ ꯌꯦꯟ ꯍꯥꯎꯕ꯭ꯔꯥ ꯍꯋꯥꯏ ꯃꯔꯨ ꯍꯦꯟꯅ ꯍꯥꯎꯕ꯭ꯔꯥ ꯑꯗꯨꯗꯤ
ꯍꯋꯥꯏ ꯃꯔꯨ ꯍꯦꯟꯅ ꯍꯥꯎꯕꯅꯦ
ꯍꯋꯥꯏ ꯃꯔꯨ ꯍꯦꯟꯅ ꯍꯥꯎꯇꯦ
ꯍꯥꯎꯋꯦꯕ
ꯑꯗꯨꯗꯤ ꯑꯣꯟꯅꯥꯁꯦꯅꯦ ꯏꯕꯥꯅꯤ
ꯎꯝ ꯑꯣꯟꯅꯁꯦ ꯑꯁ ꯌꯥꯝ ꯁꯥꯏꯌꯦ
ꯑꯌꯨꯛ ꯑꯉꯟꯕꯗ ꯄꯨꯔꯛꯀꯦ ꯍꯌꯦꯡ ꯍꯪꯆꯤꯠ ꯑꯗꯨꯒ
ꯅꯪꯅ ꯌꯦꯟꯗꯣ ꯄꯤꯔꯛꯑꯣ ꯄꯤꯔꯣ ꯑꯩꯅ ꯍꯋꯥꯏ ꯃꯔꯨꯗꯣ ꯄꯤꯁꯜꯂꯛꯑꯒꯦ
ꯌꯦꯟꯗꯣ ꯐꯪꯗ꯭ꯔꯦ ꯑꯩꯈꯣꯏꯗ
ꯑꯦ ꯀꯩꯗꯧꯕꯒꯤ
ꯎꯝ ꯈꯪꯗꯦ
ꯐꯪꯕꯅꯦ ꯑꯌꯨꯛꯇ ꯅꯨꯃꯤꯗꯥꯡ ꯋꯥꯔꯝꯗ ꯆꯠꯂꯣ ꯐꯪꯕꯅꯦ ꯑꯗꯨꯒ ꯂꯧꯁꯤꯜꯂꯒ ꯊꯝꯕꯤꯔꯝꯃꯣ ꯑꯩ ꯂꯧꯕ ꯂꯥꯛꯑꯒꯦ
ꯑꯥ
ꯍꯥꯥ
ꯀꯩꯍꯥꯏꯕ
ꯅꯨꯡꯗꯥꯡꯗ ꯂꯧꯁꯤꯜꯂꯝꯃꯣꯕ ꯌꯦꯟꯗꯣ ꯂꯧꯁꯤꯜꯂꯒ ꯅꯣꯏ ꯌꯨꯝꯗ ꯊꯝꯂꯝꯃꯣ
ꯎꯝ
ꯍꯋꯥꯏ ꯃꯔꯨꯗꯨ ꯄꯨꯔꯛꯑꯒꯦ ꯍꯌꯦꯡ ꯍꯪꯆꯠꯀꯤ ꯃꯣꯔꯅꯤꯡꯗ ꯏꯁ ꯍꯥꯏꯔꯒꯦ
ꯌꯨꯝꯅꯦ
ꯑꯁ ꯍꯌꯦꯡ ꯍꯪꯆꯤꯠ ꯏ ꯏꯃꯥꯟ ꯏꯃꯥꯟꯅꯕꯤꯅ ꯍꯩꯅꯧꯗꯣ ꯊꯥꯕꯤꯔꯛꯑꯣ ꯍꯥꯏꯅꯦ
ꯀꯗꯥꯏꯗ
ꯑꯥ ꯁꯅꯥꯄꯇꯤ ꯑꯗꯨꯗ ꯊꯕꯅꯤꯗ ꯍꯥ
ꯁꯦꯅꯄꯇꯤꯗ ꯍꯩꯅꯧ ꯐꯪꯕ꯭ꯔꯣ ꯍꯥꯏꯕ
ꯐꯪꯅꯕ ꯃꯥꯜꯂꯦ
ꯎꯝ
ꯊꯥꯕꯤꯒꯦ ꯑꯗꯨꯗ ꯕꯥꯁꯁꯨ ꯆꯦꯟꯗꯦ
ꯑꯩꯒꯤꯁꯨ ꯊꯥꯔꯛꯑꯣ
ꯪ ꯏꯁ ꯅꯪ ꯃꯨꯟꯗꯕꯅꯦꯍꯦ ꯀꯩꯅꯣ ꯑꯆꯥꯔ ꯇꯧꯅꯤꯡꯉꯥꯏꯅꯤ
ꯀꯗꯥꯏꯗ ꯂꯧꯗꯣꯏꯕ ꯅꯪꯗꯤ
ꯑꯩ ꯌꯨꯝꯗ ꯂꯩꯔꯤꯁꯤꯗꯤ ꯎꯝ
ꯃꯨꯟꯕ ꯍꯧꯔꯕꯣ ꯅꯣꯏꯒꯤꯗꯣ
ꯑꯃꯨꯛꯀ ꯂꯣꯏꯁꯟꯒ꯭ꯔꯦ
ꯑꯁ ꯃꯨꯟ ꯆꯥꯕ ꯐꯪꯗꯦ ꯍꯩꯅꯧꯕꯧ
ꯏꯁ ꯅꯍꯥꯟ ꯅꯪ ꯀꯨꯝꯗꯤ ꯀꯨꯝꯃꯛꯇ꯭ꯔꯒ ꯀꯃꯥꯏꯅ ꯆꯥꯕ ꯐꯪꯗꯣꯏꯕ
ꯁꯤꯗꯁꯨ ꯆꯥꯕ ꯐꯪꯗꯦ ꯍꯥꯏꯕ ꯃꯤꯗꯤ ꯇꯕꯨ ꯆꯥꯕ ꯐꯪꯉꯤꯗꯅ
ꯁꯦꯝꯗꯣ ꯆꯥꯅꯤꯡꯉꯦ ꯁꯦꯝꯒꯥ ꯂꯤꯆꯤꯒ ꯆꯥꯅꯤꯡꯉꯦ ꯑꯁ ꯍꯩꯀ꯭ꯔꯨꯁꯨ ꯍꯥꯥꯎꯋꯦ
ꯍꯩꯒ꯭ꯔꯨ ꯐꯪꯗ꯭ꯔꯦꯀꯣ ꯍꯧꯖꯤꯛꯀꯥꯟ
ꯄꯥꯟꯕ ꯍꯧꯔꯦ ꯑꯗꯨꯕꯨ ꯅꯧꯔꯤꯕꯅꯤꯅ ꯈꯥꯏꯅ
ꯎꯝ ꯋꯤꯟꯇꯔ ꯂꯥꯛꯕꯀꯥꯟꯗ ꯆꯥꯗꯣꯏꯅꯦ ꯗꯣ
ꯎꯝ ꯑꯗꯨꯒꯤ ꯑꯣꯏꯔ ꯃꯥꯜꯂꯦ
ꯍꯧꯖꯤꯛ ꯍꯩꯅꯧ ꯃꯇꯝ ꯂꯣꯏꯔꯗꯤ ꯀꯔꯤ ꯑꯃꯨꯛ ꯍꯩ ꯆꯥꯔꯅꯤ ꯁꯤ ꯁꯤꯗꯥꯄꯣꯟ ꯃꯇꯝ ꯌꯧꯔ ꯕꯔ
ꯍꯥ ꯂꯣꯏ ꯂꯣꯏꯁꯤꯗꯔꯤ ꯂꯣꯏꯁꯤꯟꯗ꯭ꯔꯤ ꯃꯨꯟꯕ ꯃꯨꯟꯕꯐꯥꯎ ꯍꯧꯗ꯭ꯔꯤꯍꯦ
ꯗꯤ ꯄꯨꯡꯗꯣꯟꯒꯤ ꯑꯃꯨꯛ ꯍꯧꯔꯅꯤꯅꯦ
ꯎꯝ ꯄꯨꯟꯗꯣꯟꯗꯣ ꯆꯥꯅꯤꯡꯉꯤꯀꯣ
ꯑꯁ ꯆꯥꯅꯤꯡꯗ꯭ꯔꯦꯗ ꯄꯨꯡꯗꯣꯟꯗꯤ ꯄꯨꯡꯗꯣꯟꯁꯨ ꯆꯥꯅꯤꯡꯗ꯭ꯔꯦ ꯁꯤꯇꯥꯕꯣꯟꯁꯨ ꯆꯥꯅꯤꯡꯗ꯭ꯔꯦ ꯔꯦ ꯑꯁ ꯍꯩꯅꯧꯁꯨ ꯃꯨꯟꯕꯗꯣ ꯈꯤ ꯈꯤꯔꯦꯗ
ꯍꯩꯅꯧ ꯆꯥꯕ ꯉꯝꯗ꯭ꯔꯦ
ꯍꯩꯅꯧ ꯍꯩꯅꯧꯁꯨꯨ ꯃꯨꯟꯕꯗꯣ ꯈꯤꯔꯦ ꯑꯁ ꯉꯁꯥꯏ ꯑꯃꯨꯛ ꯆꯥꯒꯦ ꯇꯧꯕꯅꯦ ꯀꯛꯊꯣꯛꯑꯒ ꯑꯁ ꯆꯥꯅꯤꯡꯗ꯭ꯔꯦ ꯍꯥꯏꯅ ꯑꯃꯨꯛ ꯁꯤꯗ ꯊꯝꯃꯒ ꯂꯩ
ꯅꯣꯏ ꯌꯨꯝꯗ ꯀꯅꯥ ꯀꯅꯥ ꯂꯩꯕ꯭ꯔꯣ ꯅꯅꯥꯎꯅꯨꯄꯥꯒ ꯅꯪꯒ
ꯍꯧꯖꯤꯛ ꯎꯝ ꯍꯧꯖꯤꯛꯐꯥꯎꯗꯤ ꯏꯊꯟꯗ ꯂꯩꯌꯦꯗ
ꯍꯨꯝ
ꯁꯦꯡꯕꯅꯦ ꯍꯧꯖꯤꯛꯐꯥꯎꯗꯤ ꯏꯊꯟꯇ ꯂꯩꯌꯦ ꯀꯅꯥꯝꯇ ꯂꯩꯇꯦ ꯈꯣꯏꯌꯨꯝꯗ
ꯅꯪꯗꯤ ꯆꯠꯈꯕ꯭ꯔꯣ
ꯈꯪꯗꯦ ꯏꯅꯥꯎꯄꯥꯗꯨ ꯀꯥꯏ ꯆꯠꯈ꯭ꯔꯖꯥꯠꯂ ꯑꯩꯈꯣꯏ ꯏꯕꯣꯛꯈꯣꯏꯗ ꯂꯩꯔꯝꯗꯧ ꯃꯥꯜꯂꯦ
ꯎꯝ
ꯅꯪꯗꯤ ꯀꯅꯥ ꯀꯅꯥ ꯅꯪ ꯅꯃꯥꯟꯅꯕꯤꯗꯨ ꯀꯥꯏ ꯆꯠꯈ꯭ꯔꯖꯥꯠꯅꯣ ꯈꯣꯖꯥꯜ ꯇꯥꯗꯦꯅ ꯎꯝ ꯎꯝ ꯈꯔ ꯈꯔ ꯐꯨꯕꯤꯌꯣ
ꯁꯥꯗ꯭ꯔꯣ ꯈꯨꯟꯗꯥ
ꯁꯥꯏꯌꯦ ꯎꯄꯥꯏ ꯀꯔꯤ ꯎꯄꯥꯏ ꯂꯩ ꯁꯥꯔꯁꯨ ꯑꯗꯨꯝ
ꯅꯪꯒꯣ ꯃꯤ ꯑꯇꯣꯞꯄꯒ ꯋꯥꯔꯤ ꯁꯟꯅꯕ ꯑꯗꯨꯝ ꯐꯪꯕ꯭ꯔꯥ
ꯐꯪ ꯑꯩ ꯉꯁꯥ ꯍꯥꯏꯕꯗꯣ ꯐꯪꯗꯦ ꯍꯥꯏꯕꯗꯣ
ꯏꯃꯥꯟꯅꯕꯤꯗꯤ ꯐꯪꯉꯦ
ꯏꯁ ꯁꯤꯗꯤ ꯑꯆꯥꯄꯣꯠ ꯂꯩꯕꯤꯔꯣ ꯀꯅꯥ ꯆꯥꯅꯤꯡꯉꯥꯏꯔ ꯁꯤ ꯀꯅꯥꯒꯤ ꯑꯆꯥꯄꯣꯠ ꯑꯣꯏꯖꯥꯠꯂꯣ ꯁꯤ ꯒꯥꯔꯤ ꯊꯝꯃꯒ ꯂꯩꯔꯝꯃꯦꯅꯦ
ꯅꯣꯏ ꯈꯨꯟꯗꯤ ꯒꯤ ꯅꯣꯏ ꯅꯣꯏ ꯅꯃꯥꯟꯅꯕ ꯑꯃꯗꯣ
ꯎꯝ
ꯇꯧꯕ꯭ꯔꯥ ꯑꯗꯨꯁꯨ ꯐꯖꯅ ꯇꯧꯕ꯭ꯔꯥ
ꯇꯧꯕꯅꯦꯍꯦ ꯃꯥꯗꯤ ꯅꯨꯄꯤ ꯇꯔꯥꯃꯨꯛ ꯀꯣꯏꯕꯅꯦꯍꯦ ꯇꯧꯔꯒ
ꯍꯨꯝ ꯅꯣꯏ ꯈꯛꯇ ꯉꯥꯏꯔꯦꯅꯦ ꯑꯗꯨꯗꯤ
ꯑꯁ ꯃꯥꯗꯤ ꯃꯆꯤꯟ ꯍꯩꯕꯅꯤꯅꯥ ꯀꯣ
ꯎꯝ
ꯈꯤꯇꯪ ꯈꯤꯇꯪ ꯇꯧꯕ ꯃꯥꯜꯂꯦ ꯃꯥꯗꯣ
ꯎꯝ ꯍꯩꯇ꯭ꯔꯕꯣ ꯅꯪꯗꯤ
ꯍꯪꯗꯦꯗ ꯑꯩꯗꯤ ꯍꯩꯕꯒꯨꯝ ꯃꯔꯛꯇ ꯍꯩꯕꯒꯨꯝ ꯃꯔꯛꯇ ꯍꯩꯇꯕ
ꯂꯧ ꯆꯠꯂꯨꯕꯗꯣ ꯑꯁ ꯃꯥꯏꯒꯥꯁꯦ ꯌꯦꯡꯕ ꯌꯥꯗ꯭ꯔꯦꯅꯦ
ꯆꯥꯅꯤꯡꯉꯩ ꯂꯧ ꯆꯠꯄꯗꯣ ꯈꯟꯕꯤꯔꯒ ꯑꯁ ꯅꯨꯡꯁꯥꯅꯤ ꯗꯅꯤ
ꯃꯥꯏꯗꯣ ꯀꯥꯊꯣꯔꯛꯑꯦ
ꯎꯝ ꯀ꯭ꯔꯤꯝ ꯇꯩꯔꯒ ꯆꯠꯂꯣ
ꯀ꯭ꯔꯤꯝꯁꯨ ꯇꯩꯅꯤꯡꯗꯦ
ꯑꯩꯅ ꯂꯩꯁꯥꯕꯤ ꯑꯃꯗ ꯑꯗꯨꯃꯥꯏ ꯍꯥꯏꯔꯨꯕ ꯑꯁ ꯅꯪ ꯃꯥꯏꯗꯣ ꯈꯔ ꯈꯔ ꯆꯦꯛꯁꯤꯜꯂꯣ ꯑꯁ
ꯅꯪ ꯌꯨꯝ ꯅꯪ ꯌꯨꯝ ꯄꯥꯔꯅꯤ ꯍꯥꯏꯕ ꯅꯠꯇ꯭ꯔꯣ ꯀꯗꯥꯏꯗ ꯖꯒꯩ ꯅꯨꯄꯤꯁꯤꯡꯗꯣ
ꯎꯝ ꯎꯝ ꯎꯝ ꯅꯨꯄꯤ ꯊꯤꯔꯒꯦ ꯇꯧꯕꯅꯦ ꯗꯤꯁ ꯌꯥꯔ ꯀꯨꯝꯁꯤꯗꯣ ꯀꯨꯝꯁꯤꯗꯣ ꯅꯨꯄꯤ ꯊꯤꯔꯒꯦ ꯅꯨꯄꯤ ꯂꯩꯇꯔꯤ
ꯀꯟꯅ ꯊꯤꯔꯤ
ꯊꯤꯁꯨ ꯊꯤꯗꯦꯗꯥ ꯈꯪꯗꯦ ꯅꯨꯄꯤꯁꯦ ꯑꯩꯅ ꯄꯥꯝꯕꯗꯤ ꯀꯩꯅꯣꯒꯤ ꯄꯥꯝꯃꯦ ꯈꯣꯏ ꯂꯝꯒꯤꯗ ꯄꯥꯝꯗꯦ ꯑꯥ ꯃꯄꯥꯟ ꯂꯝꯗꯒꯤ ꯄꯥꯝꯃꯦ
ꯑꯣꯏꯗꯕ ꯐꯪꯁꯨ ꯐꯪꯂꯣꯏꯗꯕ ꯍꯥ ꯍꯥ ꯐꯪꯁꯨ ꯐꯪꯂꯔꯣꯏꯗꯕꯗꯣ ꯑꯗꯣ
ꯑꯗ ꯑꯩ ꯉꯁꯥꯏ ꯐꯣꯇꯣ ꯊꯥꯕꯤꯕꯗꯣ
ꯎꯝ
ꯑꯗꯨ ꯑꯣꯏꯅ ꯇꯧꯔꯁꯤꯔꯥ
ꯀꯥꯥꯏꯒꯤꯅꯣ ꯑꯗꯨ ꯒꯨꯝꯕꯗꯣ
ꯍꯤ ꯍꯤ ꯈꯪꯗꯦ ꯃꯥ ꯑꯥꯏ ꯅꯣꯡꯃ ꯁꯥꯏꯀꯜ ꯊꯧꯕ ꯆꯠꯁꯦ ꯍꯥꯏ ꯑꯩꯅ ꯍꯥꯏꯔꯒ ꯃꯥ ꯍꯣꯏ ꯆꯠꯁꯦ ꯍꯥꯏ ꯊꯧꯅꯤꯡꯉꯤ ꯍꯥꯏ
ꯆꯠꯃꯤꯟꯅꯁꯦ ꯍꯣꯏ
ꯌꯦꯟ ꯊꯣꯡꯕꯁꯨ ꯄꯤꯖꯒꯦ ꯍꯥꯏꯅꯣ ꯃꯃꯥꯅ
ꯑꯩꯅ ꯅꯣꯡꯃ ꯈꯛ ꯄꯤꯖꯥꯒ ꯅꯨꯡꯇꯤꯒꯤ ꯄꯤꯖꯥ ꯍꯥꯏꯕ ꯍꯥ ꯑꯁꯦꯡꯕꯅꯦ ꯃꯗꯣ ꯉꯔꯥꯡꯗꯣ
ꯃꯨꯠ ꯁꯥꯒꯜꯂꯤꯅꯤꯅꯦ ꯅꯪꯁꯦ
ꯅꯠꯇꯦ ꯍꯦ ꯑꯁꯦꯡꯕꯅꯦ ꯍꯦ ꯃꯨꯠ ꯅꯠ
ꯑꯗꯨꯅꯤ ꯑꯗꯨꯃꯥꯏ ꯍꯥꯏꯕꯤ ꯑꯥ ꯃꯤꯅ ꯑꯗꯨꯁꯦ ꯃꯤꯅ ꯋꯥ ꯍꯥꯏꯕꯤꯕꯒꯤ ꯅꯪ ꯃꯨꯠ ꯁꯥꯒꯜꯂꯤꯅꯦ ꯍꯥꯏꯕ
ꯎꯝ ꯁꯥꯒꯠꯇꯦ ꯁꯥꯒꯠꯄꯕꯨꯗꯤ ꯉꯁꯥꯏꯗ ꯑꯃꯨꯛ ꯀꯣꯜ ꯇꯧꯋꯦ ꯑꯃꯨꯛ ꯄꯥꯏꯈꯠꯇꯦ
ꯐꯖꯕ꯭ꯔꯥ ꯑꯗꯨꯒꯨꯝꯕꯗꯣ
ꯍꯥꯥ
ꯐꯖꯕ꯭ꯔꯥꯕ
ꯈꯪꯅꯤꯗ ꯌꯥꯗꯤ ꯌꯥꯒꯗꯕ ꯃꯥꯜꯂꯦ ꯃꯥꯗꯣ ꯁꯦꯛꯀꯜ ꯊꯧꯕ ꯆꯠꯁꯦ ꯍꯥꯏꯕꯗꯣ ꯇꯥꯕ꯭ꯔꯣ
ꯍꯥ
ꯁꯥꯏꯀꯜ ꯊꯧꯕ ꯆꯠꯁꯦ ꯍꯥꯏꯕꯗꯣ ꯃꯥ ꯌꯥꯗꯤ ꯌꯥꯒꯗꯕ ꯃꯥꯜꯂꯦ ꯑꯁꯦꯡꯕꯒꯤꯔ ꯍꯪꯉꯦ ꯃꯥꯅ ꯑꯁꯦꯡꯕꯒꯤꯔ ꯍꯪꯉꯦ ꯃꯥꯅ ꯑꯦ ꯑꯁꯦꯡꯕꯒꯤ ꯅꯠꯇ꯭ꯔꯗꯤ ꯀꯝ ꯀꯃꯥꯏ ꯐꯥꯒꯤ ꯇꯧꯗꯣꯏꯅꯣ ꯑꯩꯅ ꯍꯥꯏ ꯎꯅꯗ꯭ꯔꯤ ꯍꯦ
ꯚꯗꯤꯑꯣ ꯀꯣꯜꯗꯤ ꯇꯧꯔꯕꯣ
ꯇꯧꯗꯦꯗ ꯏꯁ ꯀꯣꯏꯅꯥꯕꯁꯨ ꯅꯠꯇꯅ ꯀꯃꯥꯏꯅ
ꯀꯣꯢꯅꯗꯗ꯭ꯔꯥꯁꯨ
ꯑꯁ ꯑꯩꯗꯤ ꯀꯥꯏꯌꯦꯗ ꯀꯣꯢꯅꯗ꯭ꯔ ꯀꯣꯏꯅꯥꯗ꯭ꯔꯁꯤ ꯇꯧꯅꯤꯉ ꯍꯥꯏ ꯚꯤꯗꯤꯌꯣ ꯀꯣꯜꯒꯁꯦ
ꯇꯧꯔꯒ ꯀꯣꯢꯅ ꯗꯨꯏꯅꯤ ꯀꯩꯅꯣ
ꯍꯧꯖꯤꯛꯀꯥꯟꯗꯤ ꯎꯅꯔꯗꯤ ꯎ ꯎ ꯈꯪꯉꯒ ꯆꯦꯟꯈ꯭ꯔꯅꯤ ꯂꯧ ꯂꯧ ꯆꯠꯂꯝꯕꯒꯤ ꯃꯃꯤ ꯅꯨꯡꯁꯥꯅ ꯌꯩꯁꯟꯈꯤꯕ
ꯎꯝ ꯀꯤꯁꯨ ꯀꯥꯏꯗꯦꯅꯦ
ꯃꯥꯏꯒꯁꯦ ꯐꯖꯅ ꯀꯥꯊꯣꯔꯛꯑꯦ ꯑꯗꯨꯒ ꯑꯩ ꯆꯍꯤ ꯈꯪꯕ ꯃꯥꯅ ꯑꯩꯅ ꯅꯪꯕꯨ ꯒ꯭ꯌꯥꯁ ꯇꯧ ꯍꯥꯏꯕ ꯐꯣꯇꯣꯗꯣ ꯌꯦꯡꯉꯒ ꯑꯁ ꯃꯥꯗꯣ ꯒ꯭ꯌꯥꯁ ꯇꯧꯕꯗ ꯆꯨꯝꯃꯦ ꯆꯨꯝꯃꯤꯅꯦ ꯑꯩꯅ ꯃꯥꯒꯤꯁꯨ ꯀꯦꯁ ꯇꯧꯕ ꯑꯗꯨꯁꯨ ꯑꯃꯨꯛꯀ ꯆꯨꯝꯃꯤꯅꯦ
ꯎꯝ ꯑꯁ ꯀꯣꯏꯕ ꯆꯠꯅꯤꯡꯒꯦ
ꯏꯁ ꯍꯤꯔꯣꯗꯣ ꯑꯃꯨꯛ ꯂꯩꯔꯒ ꯀꯣꯏꯕ ꯆꯠꯅꯤꯡꯉꯦ ꯍꯥꯏꯔ ꯀꯣꯏꯊꯣꯎꯔꯣ
ꯍꯦꯔꯣ ꯂꯩꯇꯦ ꯄꯨꯣꯕꯤ ꯅꯤꯡꯉꯥꯏ ꯃꯤ ꯂꯩꯇꯦ
ꯍꯧꯖꯤꯛ ꯀꯥꯟꯁꯤ ꯁꯥꯏꯀꯜ ꯊꯧꯕ ꯅꯨꯡꯉꯥꯏꯔꯅꯤ ꯑꯁ
ꯂꯥꯛꯑꯣ ꯅꯣꯡꯃ ꯂꯥꯛꯑꯣ ꯆꯠꯁꯦ
ꯅꯪ ꯊꯧꯕ ꯍꯩꯔꯕ꯭ꯔꯥ ꯍꯟꯗꯛꯇꯤ
ꯎꯝ ꯍꯨ ꯍꯩꯅꯤꯍꯦ ꯅꯍꯥꯟꯅꯤ ꯁꯀꯥꯠ ꯍꯥꯄꯀꯦꯅꯦꯅꯤ
ꯍꯨꯝ ꯍꯨꯝ ꯍꯨ ꯅꯣꯃ ꯅꯣꯡꯃ ꯅꯪꯕꯨ ꯌꯥꯝꯅ ꯅꯣꯛꯅꯤꯡꯕ ꯑꯃ ꯂꯩꯌꯦ
ꯎ ꯅꯍꯥꯟꯗꯨ ꯑ ꯀꯩꯗꯧꯔꯒꯦ
ꯅ ꯅꯪꯕꯨ ꯅꯣꯛꯅꯤꯡꯕ ꯑꯃ ꯂꯩꯌꯦ ꯅꯣꯡꯃ ꯑꯩ ꯍꯣꯔꯦꯟ ꯍꯥꯏꯕꯤꯒꯦ ꯍꯣꯔꯦꯟ ꯍꯥꯏꯕꯤꯒꯦ ꯅꯣꯡꯃ
ꯅꯍꯥꯟꯗꯨꯗꯤ ꯏꯁꯀꯥꯠ ꯍꯥꯞꯕꯒꯤ ꯀꯩꯅꯣ ꯐꯝꯕ ꯌꯥꯗꯕꯒꯤꯅꯤ ꯅꯦꯛꯁ ꯇꯥꯌꯝꯗꯤ ꯈꯪꯒ꯭ꯔꯥꯎ ꯁꯦꯠꯂꯒ ꯂꯛꯀꯦ ꯅꯨꯁꯨ ꯂꯥꯎꯗꯅ ꯑꯃꯨꯛ ꯑꯃꯨꯛ ꯁꯤꯗ ꯂꯩꯕ ꯂꯥꯛꯑꯣ ꯊꯕꯛ ꯁꯨꯔꯒ
ꯑꯁ ꯈꯪꯗꯦꯗ
ꯑꯗꯨ ꯀꯟꯗꯣ ꯑꯗꯨꯝ ꯐ꯭ꯔꯤ ꯂꯩꯒꯗꯕ ꯑꯗꯣ ꯁꯤꯗ ꯗꯨꯀꯥꯟꯒꯨꯝꯕ ꯐꯝꯃꯒꯀꯣ
ꯗꯨꯀꯥꯟꯒꯨꯝꯕ ꯐꯝ ꯑꯗꯨꯅꯁꯨ ꯐꯩꯌꯦꯗ
ꯑꯗꯣ ꯈꯨꯟꯗ ꯂꯩꯗꯣꯏ ꯐ꯭ꯔꯤꯗ ꯂꯩꯗꯣꯏ ꯁꯔꯨꯛꯄꯨꯗꯤ ꯁꯤꯗꯤ ꯂꯥꯛꯑꯒ
ꯊꯕꯛꯇꯨ ꯅꯨꯡꯉꯥꯏꯇ꯭ꯔꯗꯤ ꯑꯃꯨꯛ ꯅꯣꯏꯕ ꯂꯩꯕ ꯅꯨꯡꯉꯥꯏꯔꯣꯏꯅꯦ
ꯅꯨꯡꯉꯥꯏꯕ ꯊꯤꯗꯣꯏꯅꯤꯅꯦ
ꯒꯥꯔꯤ ꯊꯧꯕ ꯍꯩꯔꯗꯤ ꯊꯕꯛꯇꯤ ꯂꯩꯔꯝꯗꯧ ꯃꯥꯜꯂꯦ ꯑꯗꯨꯗ ꯑꯦ
ꯁ꯭ꯄꯤꯔꯤꯠ ꯒꯦꯔꯤ ꯊꯧꯕꯒꯤ ꯅꯠꯇꯕ
ꯒꯥꯔꯤ ꯊꯧꯕ ꯍꯩꯔꯗꯤ ꯂꯝꯁꯨ ꯀꯣꯏꯕ ꯐꯪꯉꯦ
ꯎꯝ ꯊꯧꯕ ꯍꯩꯇꯦꯅꯥ
ꯑꯆꯧꯕꯗꯤ ꯍꯩꯇꯦꯅ
ꯊꯧꯕ ꯍꯩꯇꯦꯅ
ꯎꯝ
ꯑꯗꯨꯗꯤ ꯇꯝꯕ ꯆꯠꯂꯣ
ꯈꯪꯗꯦꯕꯨ ꯇꯝꯕ ꯆꯠꯁꯤꯔꯥ ꯈꯜꯂ ꯂꯩꯔꯝꯃꯤ